ꯀꯩꯅꯣ
ꯂꯩꯔꯤꯌꯦ
ꯀꯩꯅꯣ ꯑꯩ ꯋꯥ ꯌꯥꯝ ꯂꯣꯠꯂꯦ ꯍꯥꯏꯁꯦ ꯀꯩꯅꯣ ꯍꯥꯏꯔꯛꯑꯣ ꯌꯥꯝ ꯊꯨꯅꯥ ꯅꯠꯇ꯭ꯔꯗꯤ ꯅꯪ ꯌꯥꯔꯔꯣꯏ
ꯋꯥ ꯂꯣꯠꯂꯦ ꯍꯥꯏꯗꯤ ꯀꯩꯩꯅꯣ
ꯅꯪ ꯌꯥꯝ ꯂꯣꯠꯄ ꯀꯜꯂꯦ ꯍꯥꯏꯈꯤꯕꯅꯦ ꯑꯩ ꯍꯧꯖꯤꯛ
ꯀꯜꯂꯦ ꯀꯜꯂꯦ ꯅꯪꯒꯤ ꯅꯨꯄꯥꯒ ꯀꯣꯏꯅꯕꯩꯁꯨ ꯀꯜꯂꯤ
ꯑꯇꯣꯞꯄ ꯑꯩꯒꯤ ꯅꯨꯄꯥꯒꯤ ꯅꯠꯇꯕ ꯑꯇꯣꯞꯄ ꯀꯩ ꯂꯣꯠꯂꯤ ꯍꯥꯏꯔꯛꯑꯣ
ꯈꯪꯗꯦ ꯅꯪ ꯀ꯭ꯂꯥꯁ ꯅꯥꯏꯟ ꯇꯦꯟꯗ ꯅꯨꯄꯥ ꯑꯇꯣꯞꯄ ꯄꯥꯎ ꯐꯥꯎꯅꯔꯁꯨ ꯑꯗꯨꯝ ꯂꯣꯠꯂꯦ
ꯏꯁ ꯑꯩ ꯀꯅꯥ ꯄꯥꯎ ꯐꯥꯎꯅꯩꯕ ꯑꯝꯇ ꯍꯥꯏꯔꯛꯑꯣꯅꯦ
ꯈꯪꯗꯦ ꯑꯗꯨ ꯑꯩ ꯈꯪꯕ꯭ꯔꯥ ꯍꯥꯏꯌꯦ ꯀꯩꯅꯣ
ꯀ꯭ꯂꯥꯁ ꯅꯥꯏꯟ ꯇꯦꯟꯗ ꯑꯩ ꯑꯩꯒꯤ ꯅꯨꯄꯥꯒ ꯃꯦꯁꯦꯁ ꯊꯥꯅꯕꯗꯣ ꯅꯪꯉꯣꯟꯗ ꯍꯥꯏꯗꯕ꯭ꯔ ꯑꯩ
ꯍꯥꯏ ꯅꯪꯒꯤ ꯅꯪꯒꯤ ꯅꯨꯄꯥꯒꯤ ꯃꯦꯁꯦꯁ ꯊꯥꯅꯍꯟꯕ ꯑꯩ ꯑꯩꯉꯣꯟꯗ ꯑꯗꯨꯝ ꯍꯥꯏꯔꯛꯄꯗꯣ ꯅꯪꯅ
ꯑꯥ ꯑꯗꯨ ꯀꯩꯗꯧꯔꯕ ꯊꯥꯅ ꯍꯟꯕ ꯑꯗꯨꯗꯣ ꯑꯩ
ꯅꯪ ꯅꯨꯄꯥ ꯑꯇꯣꯞꯄꯒꯤ ꯂꯣꯠꯇꯕꯔ ꯅꯥ
ꯑꯩ ꯅꯨꯄꯥ ꯑꯇꯣꯞꯄ ꯀꯅꯥ ꯃꯦꯁꯦꯁ ꯊꯥꯅꯩ ꯑꯝꯇ ꯍꯥꯏꯔꯛꯑꯣꯅꯦ
ꯈꯪꯗꯦ ꯅꯪ ꯃꯃꯤꯡ ꯍꯥꯏꯒꯤꯕꯗꯤ ꯑꯩ ꯀꯥꯎꯒ꯭ꯔꯦ
ꯋꯥꯔꯤ ꯐꯖꯟ ꯂꯤꯕꯅꯦ ꯀꯣ ꯅꯪꯅ ꯀꯥꯎꯊꯣꯛꯈꯤꯕꯩꯅꯦ ꯀꯣ ꯏꯃꯥꯟꯅꯕꯤ ꯅꯠꯇ꯭ꯔꯗꯤ ꯅꯪ
ꯅꯪ ꯅꯪꯒꯤ ꯅꯣꯏꯒꯤ ꯂꯩꯀꯥꯏꯒꯤ ꯑꯗꯨꯗꯒꯤ ꯅꯃꯥꯟꯅꯕꯤ ꯑꯃꯥ ꯁꯝꯕ꯭ꯔꯨ ꯊꯨꯡꯕꯗꯣ ꯑꯗꯨꯁꯨ ꯋꯥ ꯌꯥꯝ ꯂꯣꯠꯄꯅꯦ ꯍꯥꯟꯅꯗꯤ ꯇꯨ ꯈꯔꯕꯨꯗꯤ ꯍꯧꯖꯤꯛꯄꯨꯗꯤ ꯐꯔꯕ ꯑꯩꯉꯣꯟꯗꯗꯤ ꯋꯥ ꯌꯥꯝ ꯂꯣꯜꯂꯦ ꯅꯣꯏꯗꯤ ꯈꯪꯗꯦ ꯈꯪꯗꯦ ꯃꯥꯏ ꯅꯨꯄꯥ ꯀꯣꯏꯅꯕꯁꯨ ꯂꯣꯠꯂꯤ ꯑꯩ ꯍꯥꯟꯅ ꯈꯪꯗꯦ ꯑꯩꯗꯤ ꯀꯨꯏꯔꯦ ꯀꯩꯅꯣ ꯅꯪ ꯅꯪꯅ ꯏꯕꯥꯅꯤ ꯀꯩꯅꯣꯒꯤ ꯎꯝ ꯅꯪꯅ ꯇꯧꯕꯣꯏꯗꯕ ꯁ꯭ꯀꯨꯜꯗ ꯐꯣꯝ ꯂꯧꯕ ꯂꯥꯛꯄꯒꯤꯗꯣ ꯑꯗꯨꯒꯤꯗꯨ ꯂꯤꯔꯝꯕꯗꯣ ꯅꯠꯇ꯭ꯔꯣ
ꯑꯩ ꯀꯥꯎ ꯑꯩꯗꯤ ꯑꯩ ꯇꯁꯦꯡꯅ ꯀꯥꯎꯈ꯭ꯔꯦ ꯃꯥꯏ ꯋꯥꯔꯤ ꯀꯃꯥꯏ ꯇꯧꯕꯅꯣ ꯈꯪꯗꯦ ꯅꯉꯣꯟꯗ ꯀꯃꯥꯏꯅ ꯅꯪ ꯀꯃꯥꯏ
ꯀꯥꯎꯈ꯭ꯔꯦ ꯅꯪꯅ ꯅꯪꯅ ꯍꯥꯏꯔꯛꯑꯀꯥꯟꯗ ꯈꯪꯕꯅꯦ ꯃꯥꯒꯤ ꯋꯥꯔꯤꯗꯤ
ꯎꯝ
ꯑꯗꯨꯕꯨ ꯑꯩ ꯒ꯭ꯌꯥꯟ ꯌꯥꯝ ꯇꯥꯅ ꯂꯣꯏꯅꯩ ꯀꯣ ꯃꯔꯝ ꯃꯣꯛꯑꯦ ꯃꯔꯝ ꯃꯣꯑꯦ ꯃꯔꯝ ꯃꯣꯏ
ꯎꯝ
ꯃꯣꯏꯗꯤ ꯈꯠꯅꯗꯦ ꯍꯥꯏꯕ ꯀ꯭ꯂꯥꯁ ꯄꯥꯅꯔꯁꯨ ꯆꯍꯤ ꯃꯥꯟꯅꯔꯁꯨ
ꯈꯠꯅꯗꯦ ꯍꯧꯖꯤꯛꯀꯥꯟꯗꯤ ꯈꯔ ꯈꯠꯅꯩ ꯍꯥꯏꯕꯅꯦ
ꯏꯁ ꯑꯗꯨꯕꯨ ꯈꯠꯅꯕꯒ ꯍꯩ ꯖꯥꯠꯂꯣ ꯗꯨ ꯃꯥꯅ ꯁꯥꯎꯕꯁꯦ ꯀꯩ ꯑꯣꯏꯔꯝꯅꯤ
ꯏꯁ ꯅꯨꯄꯤꯗꯨꯅ ꯁꯥꯎ ꯅꯨꯄꯥꯗꯨꯅ ꯊꯦꯝꯕꯤꯝꯅꯤ
ꯑꯦ ꯃꯥꯅꯗꯤ ꯁꯥꯎꯗ꯭ꯔꯣ ꯁꯥꯎꯔꯝꯗꯧ ꯃꯥꯜ
ꯃꯋꯥ ꯂꯧꯗꯦ ꯍꯥꯏꯔ ꯂꯩꯊꯣꯛꯄꯅꯤ ꯃꯤ
ꯍꯤ
ꯃꯥ ꯃꯋꯥ ꯂꯧꯗꯦ ꯍꯥꯏꯔ ꯂꯩꯊꯣꯛꯄꯅꯦꯕ
ꯎꯝ ꯑꯁ ꯈꯪꯗꯦꯗ ꯃꯤꯒꯤ ꯅꯨꯡꯁꯤꯅꯕꯁꯤꯅ
ꯎꯝ ꯒꯌꯥꯟ ꯇꯥꯏ ꯑꯩꯒꯤꯗꯤ ꯎꯄꯥꯏ ꯂꯩꯇꯦꯍꯦ ꯑꯩꯒꯤꯗꯤ ꯈꯨꯈꯠꯅꯝ
ꯈꯠꯅꯔꯁꯨ ꯒ꯭ꯌꯥꯟ ꯇꯥꯅꯔꯛꯄ ꯃꯇꯥꯡ ꯌꯥꯎꯗꯕ꯭ꯔꯥꯅꯦ ꯑꯝꯐꯧ
ꯑꯗꯨꯕꯨꯗꯤ ꯃꯤ ꯂꯣꯏ ꯌꯥꯎꯅꯤꯗ
ꯍꯣꯏꯅꯦ ꯅꯪꯁꯨ ꯑꯗꯨ ꯌꯥꯎꯗꯦ ꯍꯥꯏꯔꯗꯤ ꯆ ꯩ ꯌꯥꯝ ꯄꯥꯔ ꯀꯟ ꯌꯥꯔ
ꯎꯝ ꯌꯥꯔꯦ ꯌꯥꯔꯦ ꯅꯪꯅꯦ
ꯃꯊꯪ ꯊꯣꯂꯛꯄꯗ ꯎꯅꯕ ꯆꯠꯂꯣ
ꯃꯣꯏꯗ ꯎꯅꯗ꯭ꯔꯗꯤ ꯀꯩꯅꯣ ꯅꯪꯕꯣ
ꯑꯩꯗꯤ ꯐꯅꯦꯛ ꯁꯦꯠꯂꯒ ꯀꯣꯏꯕ ꯌꯥꯝ ꯆꯠꯅꯤꯡꯉꯤ
ꯑꯩ ꯌꯥꯝ ꯆꯥꯅꯤꯡꯉꯦꯕ
ꯑꯩꯗꯤꯅꯦ ꯐꯅꯦꯛ ꯁꯦꯠꯂꯒ ꯍꯤꯜꯁꯀꯖꯦ ꯈꯤꯇꯪ ꯉꯝꯇꯛ ꯇꯩꯕ ꯑꯃ ꯇꯣꯡꯉꯒꯅꯦ ꯅꯨꯄꯤ ꯃꯥꯜꯂꯒ ꯌꯥꯝ ꯆꯠꯅꯤꯡꯉꯤ ꯀꯣꯏꯕ
ꯑꯩꯖꯨ ꯌꯥꯝ ꯆꯠꯅꯤꯡꯉꯤ ꯆꯠꯁꯤꯔꯣ ꯄ꯭ꯔꯇꯤ ꯄ꯭ꯔꯇꯤ
ꯗꯕꯜ ꯗꯦꯠ ꯇꯧꯁꯦ ꯍꯥꯏꯔꯣ
ꯍꯣꯏ ꯃꯥ ꯑꯩ ꯃꯉꯣꯟꯗ ꯍꯥꯏꯈꯤꯒꯦ
ꯍꯥꯢꯌꯣ
ꯄꯨꯛꯅꯤꯡ ꯃꯥ ꯍꯥꯏꯔꯛꯇꯣꯏꯖꯦ ꯅꯊꯥꯃꯣꯏ ꯁꯦꯡꯉꯨ ꯑꯗꯨꯒ ꯇꯁꯦꯡꯅ ꯍꯥꯏꯔꯛꯎꯒ ꯍꯥꯏꯔꯛꯀꯅꯤ
ꯢꯁ ꯃꯥ ꯗꯨꯝ ꯍꯥꯟꯅ ꯁꯦꯡꯅꯕ ꯇꯧꯈꯣ ꯀꯥꯏꯅꯒ ꯍꯥꯏꯖꯜꯂꯣ
ꯃꯥꯅ ꯍꯧꯖꯤꯛꯀꯥꯟ ꯑꯩ ꯑꯁꯦꯡꯕ ꯍꯥꯏꯒꯦ ꯃꯥ ꯑꯣꯠꯅꯀꯣ ꯍꯧꯖꯤꯛꯀꯥꯟ
ꯎꯝ
ꯑꯗꯨꯒꯤ ꯃꯥ ꯍꯥꯏꯔꯤꯁꯦ ꯑꯩ ꯏꯁꯥꯅ ꯍꯥꯟꯅ ꯂꯜꯂꯨ ꯑꯣ ꯑꯩ ꯅꯨꯡꯉꯥꯏꯇ꯭ꯔꯁꯨ ꯍꯥꯏꯕ ꯇ ꯌꯥꯔꯦꯀꯣ ꯑꯩ ꯍꯥꯟ ꯂꯥꯜꯂꯨꯕꯅꯤꯅ ꯑꯦ ꯍꯣꯏ ꯍꯥꯏꯕ ꯅꯥꯁꯅ ꯂꯥꯜꯂꯨꯕꯅꯤꯅ ꯈꯥꯔ ꯈꯥꯡꯉꯨ ꯍꯥꯏꯕꯅꯤ ꯑꯩꯁꯨ
ꯏꯁ
ꯇꯥꯏꯔꯦ ꯅꯃꯁꯨ ꯅꯠꯇ꯭ꯔꯣ ꯑꯣꯠꯀꯗꯕꯅꯦꯕ ꯑꯣꯠꯄ ꯉꯝꯗꯕꯩ ꯋꯥ ꯈꯛꯇꯅꯤ
ꯏꯁ ꯀꯩꯅꯦ ꯑꯗꯨꯕꯨ ꯀꯩꯅꯣ ꯈꯥꯕꯩ‌ ꯑꯃ ꯄꯥꯏꯔ ꯑꯣꯠꯁꯟꯂꯣ ꯅꯪ ꯀꯔꯤ ꯅꯪꯗꯣ ꯄꯣꯛꯄꯗꯣ ꯐ꯭ꯔꯥꯏꯗꯦ ꯇꯨꯁꯏꯁꯗꯦ ꯋꯦꯅꯦꯁꯗꯦ ꯑꯗꯨꯃꯥꯏꯅ ꯂꯩꯕꯗꯣ ꯀꯔꯝꯕ ꯑꯣꯏ
ꯁꯒꯣꯜꯁꯦꯟꯒ ꯏꯔꯥꯢꯒ
ꯅꯕꯥꯅꯤ ꯁꯒꯣꯜꯁꯦꯟ ꯏꯔꯥꯏ
ꯑꯁ ꯁꯒꯣꯜꯁꯦꯜ ꯑꯩ ꯑꯩ ꯁꯒꯣꯜꯁꯦꯜ ꯏꯔꯥꯏ ꯑꯩ ꯏꯁꯥꯃꯛꯀꯤꯅꯤ ꯑꯅꯤꯃꯛꯁꯦ ꯃꯥꯅ ꯌꯨꯝ ꯁꯒꯩꯁ
ꯀꯩꯅꯣ ꯅꯪ ꯕꯨ ꯁꯒꯣꯟꯁꯦꯟ ꯏꯔꯥꯏꯌꯦ ꯑꯃꯈꯛꯇꯪ ꯄꯣꯛꯇꯕ꯭ꯔꯣ ꯅꯪ ꯅꯨꯃꯤꯠ ꯑꯅꯤꯗ ꯄꯣꯛꯁꯟꯂꯛꯄ꯭ꯔꯣ ꯍꯥꯏꯗꯤ ꯀꯃꯥꯏꯅꯅꯣ
ꯑꯈꯣꯏꯒꯤꯗ ꯍꯥꯏꯔꯒꯅ ꯑꯁꯦꯡꯕ ꯑꯈꯣꯏꯒꯤ ꯂꯣꯝꯗ ꯍꯥꯏꯔꯗꯤ ꯑꯩ ꯁꯒꯣꯜꯁꯦꯟ ꯅꯦꯕꯀꯣ ꯑꯈꯣꯏꯒꯤ ꯀꯨꯊꯤꯗ ꯍꯥꯏꯔꯒꯗꯤ
ꯎꯝ
ꯑꯗꯨꯒ ꯏꯪꯂꯤꯁꯇꯅ ꯏꯔꯥꯏ ꯑꯣꯏꯕ
ꯀꯔꯤꯅꯣ ꯀꯃꯥꯏꯅꯅꯣ ꯅꯨꯃꯤꯠ ꯑꯝꯇ ꯑꯣꯏꯅ ꯊꯣꯛꯇꯕ꯭ꯔꯣ ꯅꯪ
ꯊꯣꯛꯇꯦ ꯑꯩꯒꯤ ꯀꯨꯊꯤ ꯢꯕꯗ ꯑꯈꯣꯏ ꯑꯈꯣꯏꯒꯤ ꯑꯈꯣꯏ ꯀꯨꯊꯤ ꯢꯕꯗ ꯑꯈꯣꯏꯒꯤ ꯑꯂꯛ ꯂꯩꯌꯦ ꯍꯥꯏꯌꯦ ꯍꯥꯏꯗꯤ ꯄꯨꯡꯁꯤ ꯇꯥꯔꯗꯤ ꯅꯨꯃꯤꯠ ꯎꯗ꯭ꯔꯗꯤ ꯈꯣꯠꯇꯗꯤ ꯌꯥꯝ ꯂꯩꯩ ꯃꯥꯜꯂꯦꯕ
ꯑꯣ ꯈꯪꯗꯦ ꯑꯗꯨꯗꯤ ꯑꯩꯗꯤ
ꯑꯗꯨꯃꯥꯏ ꯂꯩꯌꯦ ꯍꯥꯏꯌꯦ ꯅꯦ ꯏꯃꯥꯟꯅꯕꯤ
ꯑꯝ ꯐꯥꯎ ꯈꯪꯖꯗ꯭ꯔꯤꯗ ꯅꯪ ꯋꯥꯔꯤꯗꯣ
ꯎꯝ ꯗꯨꯅꯤꯗ ꯀꯩꯁꯨ ꯅꯇꯦ
ꯎꯝ ꯁꯒꯣꯟ ꯁꯦꯟ ꯢꯔꯥꯏ ꯆꯐꯨ ꯎꯌꯥꯟ ꯈꯥꯕꯩ ꯆꯐꯨ ꯎꯌꯥꯟ ꯈꯥꯕꯩ ꯆꯦꯒꯞ ꯃꯥ ꯀꯔꯤ ꯇꯧ ꯀꯔꯤ ꯅꯣꯏ ꯄꯥꯕꯔꯥ
ꯃꯌꯨ ꯍꯥꯏꯁꯤꯗꯤ
ꯋꯦꯟꯁꯇꯦ
ꯎꯝ
ꯋꯦꯟꯁꯗꯦꯗ ꯑꯣꯏꯔꯗꯤ ꯅꯪ ꯐ꯭ꯔꯥꯏꯗꯦ ꯑꯣꯔ ꯊ꯭ꯔꯁꯇꯦ ꯀꯣ ꯊ꯭ꯔꯁ
ꯎꯝ ꯑꯌꯥ ꯑꯩꯈꯣꯏ ꯃꯩꯇꯩꯒꯤꯗ ꯍꯥꯏꯔꯗꯤ ꯑꯦ ꯁꯣꯔꯤ ꯑꯩꯈꯣꯏꯗ ꯍꯥꯏꯔꯗꯤ ꯊꯔꯠ ꯑꯩꯈꯣꯏ ꯁꯒꯣꯜꯁꯦꯟꯅꯦ
ꯁꯒꯣꯟꯁꯦꯜ
ꯎꯝ
ꯏꯔꯥꯏ ꯅꯪ ꯃꯩꯇꯩꯒꯤꯗ ꯁꯒꯣꯜꯁꯦꯟ ꯀꯣ ꯑꯗꯨꯒ ꯏꯪꯂꯤꯁꯀꯤꯗꯅ ꯏꯔꯥꯏ ꯍꯥꯏꯕ ꯅꯠꯇ꯭ꯔꯣ
ꯎꯝ
ꯑꯗꯨꯗꯤ ꯎꯝ ꯑꯗꯨꯗꯤꯀꯣ
ꯎꯝ
ꯋꯦꯟꯁꯗꯦ ꯊ꯭ꯔꯁꯗꯦ ꯑꯗꯨꯗꯤ ꯅꯕꯥꯟꯅꯤ ꯌꯥꯝ ꯆꯥꯟꯅꯩꯌꯦ
ꯆꯥꯟꯅꯗꯤꯌꯦ
ꯌꯥꯝ ꯆꯥꯅꯩꯌꯦ
ꯀꯃꯥꯏꯅ ꯆꯥꯅꯩ ꯍꯥꯏꯔꯤꯕ
ꯅꯪ ꯃꯥꯅ ꯆꯐꯨ ꯑꯣꯏꯔꯗꯤ ꯅꯪꯅ ꯎꯌꯥꯟ ꯑꯣꯏꯗꯣꯏꯕ
ꯎꯝ
ꯆꯐꯨ ꯒ ꯎꯌꯥꯟꯒꯗꯤ ꯆꯥꯟꯅꯕꯅꯦ ꯏꯕꯦꯝꯃꯥ
ꯒꯌꯥꯟꯒ ꯇꯥꯗꯦꯗ ꯀꯃꯥꯏ ꯍꯣꯠ ꯅꯪꯒꯤꯗꯤ ꯀꯃꯥꯏꯇꯥꯒꯦ
ꯈꯪꯗꯤꯌꯦ
ꯎꯝ
ꯑꯩꯒꯤꯗꯤ ꯈꯪꯗꯦ
ꯎꯝ ꯑꯩꯒꯤ ꯅꯨꯄꯥꯅ ꯅꯪꯉꯣꯟꯗ ꯁꯦꯡꯗꯣꯔꯛꯇꯦ ꯃꯃꯥꯡꯗ
ꯅꯕꯥꯟꯅꯤ ꯀꯣꯏꯅꯕꯩꯗꯨꯔꯣ
ꯎꯝ
ꯈꯪ ꯑꯣ ꯁꯦꯡꯗꯣꯔꯛꯈꯤꯌꯦ ꯑꯦ
ꯎꯝ ꯍꯦꯛ ꯁꯦꯛꯗꯣꯛ ꯑꯝꯗꯗꯤ ꯃꯥ ꯈ ꯊꯤꯟꯒꯥꯏꯒꯦ ꯇꯧꯅꯦ ꯃꯥꯅ ꯑꯩꯕꯨ
ꯉꯝꯒꯗ꯭ꯔꯣ ꯅꯪ
ꯉꯝꯅꯤꯗ ꯑꯦ ꯀꯩ ꯉꯝꯃꯣꯏꯗꯣꯕ ꯃꯥꯅ ꯂꯣꯏꯅ ꯑ ꯑ ꯊꯣꯛꯍꯜꯂꯒ ꯑꯩꯉꯣꯟ ꯇꯥꯏꯅ ꯍꯟꯕꯗꯤ ꯃꯥꯅ ꯍꯥꯏꯒꯤꯝꯅꯦ ꯑꯩ ꯍꯥꯏꯈꯤꯒꯦ ꯑꯩ ꯍꯥꯏꯈꯤꯒꯦ ꯍꯥꯏꯒꯤꯝꯅꯦ
ꯄꯛꯇꯕꯅꯦ ꯑꯗꯨꯏ ꯈꯨ ꯍꯥꯏꯗꯨꯖꯨ
ꯃꯃꯥ ꯍꯥꯏꯔꯒꯦ
ꯑꯥ ꯀꯔꯤ ꯏꯔꯣ ꯌꯥꯝ ꯁꯥꯡꯅ ꯏꯕꯅꯤ ꯃꯥꯁꯦ ꯎꯝ ꯃꯦꯁꯦꯁ ꯇꯥꯏꯞꯄꯤꯡ ꯇꯧꯕꯒꯤ ꯑꯗꯨꯃꯥꯏꯅ ꯀꯩꯅꯣ ꯇꯧꯋꯦꯕꯀꯣ ꯃꯦꯁꯦꯁꯁꯦ ꯏꯌꯦꯕ ꯑꯗꯨꯒ ꯃꯥꯗꯤ ꯏꯁꯀ꯭ꯔꯤꯟ ꯁꯣꯠ ꯂꯧꯔꯦ ꯀꯣ ꯃꯦꯁꯦꯁ ꯏꯕꯒꯤ ꯀꯩꯅꯣ ꯅꯣꯠꯁꯀꯨꯝ ꯅꯣ ꯅꯣꯠꯁ ꯍꯥꯏꯗꯣꯏꯔ ꯃꯤꯉꯣꯟꯗ ꯃꯦꯁꯦꯁ ꯏꯕꯒꯤꯗ ꯑꯗꯨꯝ ꯊꯣꯛꯏꯗꯅꯀꯣ ꯑꯗꯨꯒꯨꯝꯕꯩꯗ ꯊꯣꯛꯑꯦ ꯑꯗꯨꯒ ꯑꯝ ꯃꯦꯁꯦꯁꯇꯣ ꯏꯔꯦ ꯅꯝꯃꯦ ꯑꯗꯨꯒ ꯑꯥ ꯏꯁꯀ꯭ꯔꯤꯟ ꯁꯣꯠ ꯂꯧꯔꯦ ꯑꯗꯨꯒ ꯋꯥꯟ ꯇꯥꯏꯝ ꯊꯥꯔꯛꯑꯦꯕꯀꯣ ꯊꯥꯔꯛꯄꯗꯨꯁꯨ ꯍꯥꯏꯗꯤ ꯋꯥꯟ ꯇꯥꯏꯝ ꯅꯠꯇꯕꯤꯗ ꯑꯥ ꯊꯥꯔꯛꯄꯗꯣ ꯑꯗꯨꯃꯥꯏꯅ ꯅꯠꯇ꯭ꯔꯦꯕ ꯃꯥꯒꯤꯗꯣ ꯏꯁ ꯌꯥꯝ ꯁꯤꯡꯉꯅꯒꯀꯣ ꯁ꯭ꯀ꯭ꯔꯤꯟ ꯁꯣꯠꯀ ꯂꯧꯗꯅ ꯃꯥꯗꯤ ꯃꯥ ꯐꯖꯅ ꯂꯦꯕꯔ ꯊꯥꯗꯔꯒ ꯊꯥꯔꯛꯄ ꯑꯩ ꯐꯨꯅꯤꯡꯕꯖꯤꯗꯤ
ꯑꯗꯨ ꯊꯥꯔꯛꯄ꯭ꯔꯥ
ꯑꯣꯏ ꯊꯥꯔꯛꯏꯅꯦ ꯃꯥ ꯑꯁ
ꯨꯎꯝ ꯅꯨꯡꯁꯤꯗꯦꯅ ꯀꯔꯤꯅꯣ ꯃꯥ ꯁꯤꯡꯉꯦꯗꯤ ꯁ꯭ꯀꯤꯟ ꯁꯣꯠ ꯂꯧꯔꯤꯗꯨꯅ ꯀꯩꯒꯤ ꯑꯗꯨꯒ ꯇꯥꯏꯄꯤꯡ ꯇꯧꯔ ꯊꯥꯔꯛꯄꯗꯤ ꯌꯥꯗꯦ ꯃꯥ ꯑꯩ ꯍꯣꯔꯦꯟ ꯍꯥꯏꯅꯤꯕ
ꯍꯥꯏꯌꯨ ꯍꯥꯏꯌꯨ ꯃꯥꯒꯤ ꯑꯗꯨꯒꯤ ꯈꯨꯍꯥꯏꯗꯣ ꯌꯥꯝ ꯂꯣꯌꯜ ꯑꯣꯏꯗꯦ ꯍꯥꯏꯌꯨ
ꯄꯛꯇꯦ ꯌꯥꯝꯅ
ꯆꯩꯕꯤꯌꯣ ꯈꯔ ꯅꯪꯅ ꯆꯩꯗꯕꯒꯤ ꯂꯝ ꯌꯥꯝ ꯍꯦꯟꯕꯅꯦ
ꯑꯗꯨ ꯅꯪ ꯑꯗꯨ ꯅꯪ ꯀꯩ ꯍꯥꯏꯈ꯭ꯔꯦ
ꯀꯩꯝ ꯍꯥꯏꯗꯦ ꯀꯣꯏꯅꯤꯡꯉꯒ ꯀꯣꯏꯌꯨ
ꯑꯦ ꯍꯥ ꯍꯥ
ꯍꯥꯏꯗꯦꯍꯦ ꯑꯩ
ꯍꯥ ꯑꯗꯨꯁꯨ ꯍꯥꯏꯗꯦ
ꯍꯥꯏꯗꯦ
ꯎꯝ ꯅꯪ ꯅꯥ ꯀꯣꯔꯛꯀꯅꯨꯒ ꯍꯥꯏꯕꯗꯣ
ꯑꯥ ꯀꯔꯤ
ꯅꯪꯅ ꯀꯧꯔꯛꯄꯗꯣ ꯋꯥꯔꯤ ꯁꯨꯁꯥꯟ ꯁꯥꯟꯅꯗꯣ ꯑꯩ ꯃꯦꯁꯦꯁ ꯀꯟꯅ ꯑꯩꯅ ꯃꯦꯁꯦꯖ ꯊꯥꯕꯒ ꯍꯟꯗꯕꯗꯣ
ꯃꯥꯗꯣ ꯑꯩꯗꯣ ꯌꯥꯝ ꯀꯩꯅꯣ ꯀꯧꯅꯔꯝꯇꯤꯌꯦ ꯍꯥꯏꯗꯤ ꯀꯧꯅꯔꯝꯗꯦ ꯍꯥꯏꯗꯤ ꯃꯥꯖꯨ ꯈꯠꯅꯒꯤꯕꯅꯦꯕꯀꯣ ꯑꯥ ꯑꯈꯣꯏꯒꯤ ꯏꯅꯥꯎꯄꯥꯗꯣ ꯁꯤꯗ ꯌꯨꯝꯗ ꯊꯣꯛꯂꯛꯄ ꯅꯨꯃꯤꯠꯇꯣ
ꯎꯝ
ꯇꯨꯌꯦꯜꯕ ꯂꯣꯏꯕꯒꯤ ꯌꯨꯝꯗ ꯊꯣꯛꯂꯛꯄ ꯅꯨꯃꯤꯠꯇꯣ
ꯎꯝ
ꯑꯗꯨꯗ ꯃꯥ ꯃꯥꯗꯣ ꯐꯣꯟ ꯄꯥꯏꯅꯔ ꯂꯩꯔꯝꯃꯦꯕꯀꯣ ꯑꯗꯨꯒ ꯀꯩꯅꯣ ꯑꯩꯉꯣꯟꯗꯅꯦ ꯃꯥꯅ ꯊꯤꯅ ꯉꯥꯡꯒꯤꯕꯅꯦꯕꯀꯣ
ꯎ
ꯑꯩꯗꯣ ꯀꯔꯤꯅꯣ ꯑꯩ ꯑꯩꯒꯤ ꯏꯅꯥꯎꯄꯥꯒ ꯋꯥꯔꯤ ꯁꯥꯟꯅꯔꯤ ꯀꯥꯟꯗ ꯈꯪꯗꯦ ꯀꯔꯤꯅꯣ ꯊꯤꯅ ꯉꯥꯡꯕꯅꯦ ꯑꯩꯗꯣ ꯑꯩꯗꯣ ꯒ꯭ꯌꯥ ꯑꯥꯁ ꯊꯥꯒꯠꯄ ꯍꯩꯇꯕꯒꯤ ꯏꯅꯥꯎꯄꯥꯗꯣ ꯑꯩꯈꯣꯏ ꯏꯅꯥꯎ ꯄꯥ ꯑꯝ ꯑꯩꯒ ꯑꯩꯈꯣꯏ ꯀ꯭ꯂꯥꯁ ꯃꯥꯟꯅꯕꯗꯣ ꯃꯉꯣꯟꯗ ꯒ꯭ꯌꯥꯁꯇꯣ ꯊꯥꯒꯠꯄꯤꯌꯣꯅ ꯑꯩꯅ ꯑꯗꯨꯝ ꯀꯣꯏꯀꯧ ꯀꯧꯋꯦꯕꯀꯣ ꯍꯟꯗꯛ ꯃꯥꯅꯅꯦ ꯑꯁ ꯑꯩꯗꯣ ꯄꯛꯇꯦ ꯈꯣꯠꯇꯦ ꯍꯥꯏꯕ꯭ꯔꯥ ꯑꯗꯨꯃꯥꯏꯅ ꯑꯩꯗꯣ ꯆꯩ ꯀꯣ ꯑꯗꯩ ꯀꯨꯏꯅ ꯋꯥꯔꯤ ꯁꯥꯟꯅꯗꯦ ꯃꯥꯒ ꯑꯩꯒ ꯀꯧꯅꯗꯦ ꯎꯝ ꯄꯛꯇꯝꯅꯦ ꯈꯪꯕ꯭ꯔꯥ ꯑꯩꯅ ꯍꯥ ꯅꯨꯄꯤ ꯃꯇꯧ ꯇꯝꯃꯒ ꯋꯥꯁꯦ ꯅꯨꯄꯤꯅꯤ ꯑ ꯅꯨꯄꯤ ꯃꯄꯣꯛꯇ ꯄꯣꯛꯑꯝꯃꯗꯤ ꯍꯦꯟꯅ ꯄꯛꯇꯧꯅꯤ ꯅꯪꯪ ꯁꯥꯎꯅꯤꯡꯕ꯭ꯔꯣ
ꯑꯩꯌꯥ ꯅꯪ ꯍꯣꯔꯦꯟ ꯑꯩ ꯃꯉꯣꯟꯗ ꯁꯣꯏꯗꯅ ꯍꯥꯏꯒꯅꯤ
ꯍꯥꯏꯔꯨꯅꯨꯍꯦ ꯑꯃꯨꯛ ꯅꯨꯡꯉꯥꯏꯔꯣꯏ ꯀꯞꯄ ꯂꯩꯒꯤꯅꯤ
ꯏꯁ ꯏꯁ ꯆꯠꯂꯨ ꯅꯦꯍꯦ ꯅꯨꯡꯉꯥꯏꯇ꯭ꯔꯒ ꯏꯁ ꯃꯥꯕꯨ ꯎꯝ ꯃꯥꯅ ꯑꯗꯨꯃꯥꯏꯅ ꯑꯗꯨꯃꯥꯏꯅ ꯇꯧ ꯌꯥꯕ꯭ꯔꯣ ꯅꯣꯛꯅꯕꯒꯤ
ꯀꯩꯅꯣ ꯃꯥ ꯑꯗꯨꯌꯥꯝ ꯅꯉꯣꯟꯅ ꯁꯥꯎꯔꯃꯤꯖꯤꯅ
ꯑꯁ ꯃꯥꯌꯤ ꯑꯣꯏꯅ ꯍꯥꯏꯔꯛꯄ ꯑꯣꯏꯔꯝꯅꯦꯕꯀꯣ
ꯎꯝ
ꯑꯗꯨꯒ ꯑꯩꯅꯗꯤ ꯁꯥꯎꯅꯤꯡꯕ ꯑꯣꯏꯕꯀꯣ ꯑꯩꯅ ꯁꯥꯎꯄꯅꯦꯕ ꯍꯥꯏꯗꯤ ꯐꯥꯒꯤ ꯑꯣꯏꯅ ꯍꯥꯏꯔꯛꯑꯖꯨ ꯃꯤꯉꯣꯟꯗꯛ ꯃꯤ ꯀꯔꯦꯝꯅꯕꯒꯤ ꯃꯤꯉꯣꯟꯗ ꯑꯩꯕꯨ ꯄꯛꯇꯦ ꯍꯥꯏꯕ꯭ꯔꯥ ꯀꯩꯅꯣꯝꯃ ꯍꯥꯏꯕꯅꯦꯕ ꯑꯗꯨꯗꯣ ꯑꯩꯖꯨ ꯑꯩ ꯄꯛ ꯇꯦ ꯍꯥꯏꯔꯗꯤ ꯁꯥꯎꯅꯤꯡ ꯇꯥꯕ
ꯋꯨꯑꯨꯝ
ꯏꯕꯥꯅꯤ ꯀꯧꯅ ꯗꯞꯗꯤ ꯀꯧꯅꯗꯕꯖꯦ ꯑꯁ ꯑꯗꯨ ꯍꯧꯖꯤꯛꯐꯥꯎ ꯀꯧꯅꯗ꯭ꯔꯦꯗ
ꯑꯦꯡꯒ ꯅꯣꯡꯃ ꯆꯠꯃꯤꯟꯅꯕꯗꯤ ꯀ꯭ꯂꯥꯁ ꯀꯌꯥꯅꯣ
ꯀ꯭ꯂꯥꯁ ꯈꯪꯗꯤꯌꯦ ꯇ꯭ꯋꯦꯜꯐ ꯂꯥ
ꯑꯒ ꯅꯣꯢ ꯒꯥꯔꯤ ꯆꯠꯃꯤꯟꯅꯕꯗꯣ
ꯑꯗꯨ ꯀꯥꯎꯈ꯭ꯔꯦ ꯑꯅꯤꯗꯨꯁꯨ
ꯑꯗꯨꯁꯨ ꯅꯪꯅ ꯋꯥꯔꯤ ꯂꯤꯔꯛꯈꯤꯅ ꯌꯧꯔꯦꯕꯣ ꯍꯥꯏꯕ ꯉꯝꯗꯗꯅ ꯏꯀꯥꯏꯅ ꯇꯨꯃꯤꯟ ꯂꯩꯊꯣꯛꯑꯦꯗꯣ
ꯑꯥ ꯑꯩ ꯈꯪꯗꯦꯗ ꯀꯥꯎꯈ꯭ꯔꯦ ꯑꯗꯨꯗꯣ ꯑꯗꯨꯁꯨ ꯑꯩꯒꯤ ꯑꯦꯛꯁ ꯑꯃꯗꯒꯤꯀꯣ
ꯎꯝ
ꯂꯥꯏꯛ ꯂꯧꯕ
ꯅ ꯑꯦꯛꯁ ꯂꯩꯕ꯭ꯔꯣ ꯍꯥꯏꯁꯦ
ꯑꯦꯁ ꯅꯠꯇꯦꯌꯥ ꯑꯩꯁꯨ ꯀꯃꯥꯏ ꯍꯥꯏꯗꯣꯅꯣ ꯈꯪꯗꯦ ꯏꯀꯥꯢ
ꯏꯁ ꯏꯁ ꯋꯥꯔꯤ ꯑꯝ ꯂꯩꯔꯦ ꯅꯪ ꯍꯣꯔꯦꯟ ꯅꯨꯡꯉꯥꯢꯅꯤꯅꯪ ꯍꯪꯗ ꯌꯥꯔꯣꯏ ꯑꯩ
ꯍꯉꯣ ꯍꯉꯣ ꯉꯣꯟꯗ ꯑꯩꯒꯤ
ꯉꯥꯏꯔꯝꯃꯣ ꯉꯥꯏꯔꯝꯃꯣ ꯑꯩ ꯍꯪꯒꯦ